ꯇꯥꯔꯕꯣ
ꯑ ꯇꯥꯏꯌꯦ
ꯀꯗꯧꯔꯤꯒꯦ
ꯎꯝ ꯆꯥꯛ ꯌꯦꯟꯁꯥꯡ ꯊꯣꯡꯈꯒ ꯂꯩꯔꯝꯕ ꯅꯪꯗꯤ
ꯑꯩꯗꯤ ꯁꯨꯝ ꯍꯤꯞꯄꯤꯌꯦ ꯀꯩ ꯃꯊꯦꯜ ꯊꯣꯡꯒꯦ ꯉꯁꯤꯗꯤ
ꯎꯝ ꯑꯁ ꯌꯦꯟꯁꯥꯡ ꯊꯣꯡꯅꯤꯡꯉꯥꯏ ꯂꯩ ꯃꯟꯗꯕꯩ ꯆꯒꯦꯝ ꯑꯣꯏꯅ ꯊꯣꯡꯉꯤꯅꯦ
ꯑ ꯋꯥꯔꯤꯗꯣ ꯇꯞꯅ ꯇꯞꯅ ꯁꯥꯁꯀꯣ
ꯎꯝ ꯅꯍꯥꯟ ꯅꯧ ꯊꯨꯝꯕ꯭ꯔꯣ
ꯂꯣꯛ ꯈꯔ ꯊꯨꯡꯕ ꯑꯗꯨꯏꯅꯤꯀ
ꯑ ꯍꯤꯗꯥꯛ ꯆꯥꯗ꯭ꯔꯣ
ꯍꯤꯗꯛꯆꯥꯗꯦ
ꯑꯁꯁꯥꯎ ꯌꯥꯗ꯭ꯔꯣ
ꯑ ꯀꯅꯥ ꯀꯅꯥ ꯂꯩꯒ
ꯅꯪ ꯂ ꯊꯨꯝꯃꯒ ꯂꯩ ꯁꯤ ꯅꯨꯡꯁꯤꯗ
ꯍꯣꯏ ꯀꯅꯥ ꯀꯅꯥ ꯂꯩꯒꯦ
ꯑꯩ ꯏꯕꯣꯛꯅꯦ ꯑꯗꯨꯒ ꯑꯩꯈꯣꯏ ꯎꯝ ꯃꯥ ꯃꯥꯅꯦ ꯑꯩꯈꯣꯏ ꯑꯍꯨꯝ ꯂꯩ
ꯃꯥꯃ ꯕꯥꯗꯤ ꯀꯥꯏ ꯆ ꯀꯦꯕꯥ
ꯎꯝ ꯑꯩ ꯏꯕꯣꯛꯍꯈꯣꯏ ꯌꯨꯝꯗ ꯂꯩꯕ ꯑꯗꯨꯒꯤ
ꯍ
ꯑꯩꯈꯣꯏ ꯌꯨꯝꯗꯁꯨ ꯏꯃꯥ ꯏꯄꯥꯒ ꯂꯩꯌꯦ
ꯑꯣ
ꯏꯕꯣꯛꯈꯣꯏꯗꯣ ꯁꯣꯟꯈ꯭ꯔꯕꯅꯤꯅ ꯑꯗꯨꯝ ꯑꯩꯅ ꯆꯥꯛ ꯏꯟꯁꯥꯡꯒꯨꯝꯕ ꯊꯣꯡꯕ ꯑꯗꯩ ꯌꯨꯝꯒꯤ ꯊꯕꯛ ꯏꯪꯈꯥꯡ ꯇꯧꯕ ꯑꯗ ꯐꯤꯒꯨꯝꯕ ꯁꯨꯕꯤꯕ ꯑꯗꯨꯝ ꯂꯩꯌꯦꯕ ꯇꯨꯝꯁꯨ ꯇꯨꯃꯤꯟꯅꯩꯕꯣꯀꯣ
ꯑ ꯑꯗꯨꯗꯤ ꯃꯔꯝ ꯃꯨꯄ ꯇꯥꯔꯤꯅꯦ ꯃꯗꯥꯝꯃꯣꯛꯛꯇ ꯃꯁꯨ ꯇꯥꯔꯤꯅꯦ ꯅꯪꯕꯤꯗꯨꯗꯒꯤ
ꯎꯝ ꯑꯗꯨ ꯍꯥꯏꯕ ꯇꯥꯔꯦ ꯑꯩ ꯁꯤꯗ ꯂꯩꯕꯁꯦ ꯆꯍꯤ ꯑꯅꯤ ꯑꯍꯨꯝꯛ ꯑꯁ ꯆꯍꯤ ꯑꯍꯨꯝ ꯃꯔꯤꯒꯨꯝꯕ ꯑꯗꯨꯝ ꯁꯨꯔꯑꯝꯅꯤ
ꯑꯣ ꯑꯗꯨꯗꯤ ꯅꯪꯒꯤ ꯅꯆꯤꯟ ꯏꯅꯥꯎꯗꯤ ꯃꯤ ꯀꯌꯥ ꯃꯤ ꯀꯌꯥꯅꯣ
ꯍ
ꯍꯥꯥ
ꯎꯝ ꯃꯔꯤ ꯂꯩꯌꯦ ꯏꯅꯥꯎꯅꯨꯄꯤꯁꯨ ꯕꯣꯔꯗꯤꯡꯗ ꯂꯩ ꯑꯗꯨꯒ ꯏꯆꯦ ꯑꯅꯤꯁꯨ ꯊꯕꯛ ꯇꯧꯕ ꯆꯠꯈꯤꯑꯕ ꯑꯗꯨꯒ ꯑꯩꯅ ꯌꯨꯝꯗ ꯂꯩꯌꯦꯕ ꯌꯨꯝꯒꯤ ꯊꯕꯛ ꯏꯪꯈꯥꯡ ꯇꯧꯔꯒ ꯏꯪꯈꯣꯜꯒꯤ ꯊꯕꯛ ꯇꯧꯔꯒ ꯑꯗꯨꯝ ꯂꯩ ꯑꯗꯨꯣ ꯃꯔꯛ ꯃꯔꯛꯇ ꯁ꯭ꯀꯨꯜ ꯆꯠ
ꯑꯣ ꯌꯥꯝ ꯐꯩꯌꯦ
ꯅꯪꯗꯤ ꯁ꯭ꯀꯨꯜ ꯀꯥꯕ ꯂꯣꯏꯔꯕ꯭ꯔꯣ
ꯑꯩꯗꯤ ꯀꯥꯔꯤꯌꯦ ꯑꯩꯁꯨ
ꯑꯣ ꯀꯌꯥ
ꯑ ꯑ ꯑꯩ ꯑꯩ ꯈꯣꯟꯖꯦꯜꯗꯣ ꯀ꯭ꯂꯥꯁ ꯀꯌꯥ ꯀꯔꯝꯗ ꯃꯥꯅꯤꯒꯦ ꯑꯝꯇ ꯈꯜꯂꯒ ꯍꯥꯏꯔꯛꯑꯣꯅꯦ ꯇꯥꯔꯕꯣ ꯇꯥꯔꯕꯣ ꯇꯕꯣ ꯇꯥꯔꯕꯣ ꯇꯕꯔꯣ
ꯎꯝ ꯑꯩꯅ ꯍꯥꯏꯕꯗꯨ ꯆꯨꯝꯕ꯭ꯔꯥ
ꯀꯌꯥꯝꯝꯕ ꯑꯩ ꯆꯥꯗ꯭ꯔꯦ ꯍꯥꯏꯗꯤ ꯅꯦꯠꯋꯥꯛꯇꯨ ꯅꯨꯡꯉꯥꯏꯇꯕꯦꯀꯣ ꯅꯪꯒꯤ ꯈꯨꯟꯖꯤꯟꯗꯨ ꯇꯥꯗ꯭ꯔꯦꯕ ꯑꯃꯨꯛ ꯑꯃꯨꯛ ꯍꯥꯏꯔꯛꯑꯣꯅꯦ
ꯎꯝ ꯑꯗꯨꯝ ꯀꯣꯂꯖꯒꯨꯝꯕ ꯀꯥꯕ ꯍꯧꯔꯕ꯭ꯔꯕ
ꯎꯝ ꯑꯗꯨꯝ ꯍꯥꯏꯔꯛꯑꯣ ꯅꯪꯅ ꯈꯟꯕꯗꯣ
ꯎꯝ ꯎꯝ ꯈꯪꯗꯤ ꯑꯗꯨꯝ ꯑ
ꯑꯥ ꯑꯥ ꯍꯥꯏꯔꯑꯣ ꯍꯥꯏꯔꯛꯑꯣ ꯍꯥꯏꯔꯣꯑꯣ ꯇꯥꯄ ꯇꯄ ꯇꯥꯔꯕ꯭ꯔꯣ ꯇꯔꯕ꯭ꯔꯣ ꯇꯔꯕꯣ ꯀ ꯎꯝ ꯀꯔꯣ
ꯑ ꯑ ꯑꯥꯎ ꯇꯥꯏ ꯇꯥꯏ
ꯑꯣ ꯅꯪꯒꯤ ꯅꯪꯒꯤ ꯈꯨꯟꯖꯤꯟꯗꯣ ꯑꯩ ꯑꯝꯇ ꯇꯥꯗ꯭ꯔꯕ ꯉꯁꯥꯏꯗꯣ ꯑꯗꯨꯒꯤ
ꯎꯝ ꯅꯪꯁꯨ ꯇꯥꯗꯤꯌꯦ
ꯍꯣꯏꯣꯏ ꯑꯗꯨ ꯅꯦꯋꯥꯛꯅ ꯑꯣꯏꯔꯝꯅꯦꯕꯀꯣ ꯅꯠꯇꯦ ꯅꯦꯋꯥꯛꯅ ꯅꯠꯇꯦ ꯑꯁꯤ ꯀꯩꯅꯣꯒꯤ ꯑꯗꯨꯝ ꯃꯔꯛ ꯃꯔꯛꯇ ꯑꯗꯨꯃꯥꯏꯅ ꯇꯧꯕꯅꯤ ꯍꯥꯏꯕꯅꯦꯕꯀꯣ
ꯎꯝ
ꯑꯗ ꯅꯪꯗꯤ ꯀꯣꯂꯦꯖ ꯀꯥꯕ ꯂꯣꯏꯔꯕꯣ ꯅꯠꯇ꯭ꯔ ꯀꯥꯔꯤꯔꯣ
ꯀꯥꯔꯤꯌꯦ ꯑꯩ ꯍꯟꯗꯛ ꯐꯣꯔꯀꯤ ꯑꯦꯛꯖꯥꯝ ꯊꯥꯕ ꯎꯝ
ꯑꯣ ꯀꯥꯎꯋꯦ ꯀꯥꯎꯋꯦ ꯀꯋꯦ
ꯀꯥꯕꯂꯨ ꯏꯔꯦ ꯅꯗꯅ
ꯅ ꯑꯩꯁꯨ ꯀꯥꯔꯤꯌꯦꯦ ꯑꯩ ꯀꯣꯂꯦꯖ ꯀꯥꯔꯤꯑꯕꯀꯣ
ꯇꯤꯌꯥꯅꯨꯕ
ꯁꯀꯦꯟ ꯁꯤꯃꯤꯁꯇꯔ ꯑꯩ ꯌꯥꯝ ꯑꯉꯥꯡ ꯑꯣꯏꯔꯤꯑ ꯑꯩ ꯌꯥꯝ ꯑꯉꯥꯡ ꯑꯣꯏꯔꯤꯑ
ꯑꯣ ꯑꯗꯨꯗꯤ ꯊꯒꯤ ꯌꯔ
ꯑ
ꯑꯗꯨꯝ ꯋꯥꯡꯔꯝꯗꯧ ꯋꯥꯡꯃ
ꯑꯩꯒꯤ ꯈꯣꯟꯖꯟꯗꯣ ꯅꯪ ꯇꯥꯕ ꯃꯇꯝꯗ ꯑꯍꯟ ꯑꯍꯟ ꯃꯥꯟꯕ꯭ꯔꯥ ꯅꯠꯇ꯭ꯔꯥ ꯑꯉꯥꯡ ꯑꯗꯨꯃꯥꯏꯅ ꯈꯟꯕ꯭ꯔꯥ ꯉꯁꯥꯏꯗꯣ
ꯎꯝ ꯌꯥꯝ ꯀꯟꯅꯁꯨ ꯑꯍꯥꯟ ꯃꯥꯟꯗꯦꯕ ꯑꯗꯨꯒ ꯌꯥꯝ ꯀꯟꯅꯁꯨ ꯑꯉꯥꯡ ꯃꯥꯟꯗꯕ ꯑꯗꯨꯝ ꯑꯩꯈꯣꯏꯗꯒꯤ ꯑꯩꯉꯣꯟꯗꯒꯤ ꯈꯔꯗꯤ ꯍꯅꯃꯥꯟꯕꯗ
ꯑ ꯅꯪꯁꯤ ꯌꯥꯝ ꯍꯩꯗꯀꯣ ꯑ ꯑꯩꯒꯤ ꯑꯩꯒꯤ ꯂꯣꯛꯇꯣ ꯀꯩꯅꯣꯝ ꯀꯩꯅꯣꯝ ꯍꯥꯏꯗꯤ ꯅꯨꯡꯉꯥꯏꯇꯕ ꯍꯥꯏꯇꯥꯔꯦ ꯑꯗꯨꯏꯅꯦ
ꯏꯁꯤꯡ ꯑꯁꯥꯕꯒꯨꯝꯕ ꯑꯗꯨꯝ ꯊꯥꯛꯑꯣꯅꯤ
ꯑꯣ ꯍꯣꯔꯦꯟ ꯊꯛꯀꯦꯀꯣ ꯑꯗꯨ ꯑꯃꯨꯛ ꯇꯧꯔꯛꯀꯦꯀꯣ
ꯎꯝ ꯅꯪ ꯏꯁꯤꯡ ꯑꯁꯥꯕꯒꯨꯝꯕ ꯑꯗꯨꯝ ꯊꯥꯛꯑꯗꯤ ꯐꯅꯦꯕ ꯑꯌꯨꯛꯀꯨꯝꯕ ꯑꯗꯨꯒ ꯅꯨꯃꯤꯗꯥꯡ ꯇꯨꯝꯔꯝꯗꯥꯏꯗ ꯑꯗꯨꯒꯨꯝꯕꯗ
ꯑꯥ ꯑꯗ ꯅꯪ ꯅꯪ ꯅꯪꯒꯤ ꯈꯣꯟꯖꯦꯜꯗꯣ
ꯎꯝ
ꯑ ꯅ ꯀꯩ ꯍꯥꯏꯁꯤꯔꯥ ꯑꯉꯥꯡ ꯃꯆꯥꯗꯤ ꯃꯥꯟꯗ꯭ꯔꯦꯕꯀꯣ ꯅ ꯈꯣꯟꯆꯦꯜꯗꯣ
ꯎꯝ ꯎꯝ ꯎꯝ ꯍꯥꯏꯔꯅꯤ ꯎꯝ ꯑꯗꯨꯝ ꯍꯥꯏꯕꯅꯦ ꯑꯩ ꯍꯣꯟꯕꯤꯔꯁꯦ ꯑꯗꯨꯝ ꯑꯍꯥꯟꯕꯒꯤ ꯃꯗ ꯏꯃꯥꯟꯅꯕꯤꯅꯁꯨ ꯍꯥꯏꯌꯦ ꯍꯣ ꯑꯩꯈꯣꯏ ꯈꯨꯟꯒꯤ ꯏꯃꯥꯟꯅꯕꯤꯅ ꯑꯩꯁꯦ ꯑꯗꯨꯝ ꯑꯩꯅꯕꯤ ꯚꯗꯤꯑꯣꯒꯨꯝꯕ ꯅꯝꯃꯒ ꯑꯃꯨꯛ ꯊꯥꯒꯠꯄ ꯀꯥꯟꯗ ꯑꯩꯗꯤ ꯑꯩꯅ ꯋꯥ ꯉꯥꯡꯒ ꯊꯥꯒꯠꯄꯗꯣ ꯎꯝ ꯅꯪꯁꯦ ꯐꯣꯟꯗ ꯁꯤꯦ ꯅꯪ ꯈꯣꯟꯁꯦ ꯀꯩꯅꯣꯝ ꯇꯧꯋꯦ
ꯑ ꯑꯗꯨ ꯀꯩ ꯕꯤꯕꯣꯛ ꯍꯣꯌꯗꯤ ꯍꯧꯖꯤꯛ ꯀꯩꯔꯤꯒꯤ ꯑꯗꯨꯝ ꯂꯩꯕ ꯍꯣꯏ ꯇ ꯇ ꯇ
ꯎꯝ
ꯇꯣꯏ ꯕꯨꯕꯣꯛ ꯈꯣꯏꯗꯤ ꯑꯗꯨꯝ ꯂꯩꯕ꯭ꯔꯣ ꯍꯥꯂꯥꯑꯣ ꯇꯥꯕꯔꯣ ꯇꯥꯕꯔꯣ ꯇꯥꯕꯔꯥ
ꯍꯜꯂꯣ ꯑ ꯀꯔꯤ ꯀꯔꯤ ꯊꯕꯛ ꯇꯧꯔꯒ ꯂꯩꯕ꯭ꯔꯥ ꯀꯩꯀꯩ ꯊꯕꯛ ꯇꯧꯔꯒ ꯂꯩꯒꯦ
ꯑꯩ ꯊꯕꯛ ꯇꯧꯗꯤꯌꯦ ꯑꯗꯨꯝ ꯂꯩꯌꯦ
ꯎꯝ
ꯑꯗꯣ ꯑꯩꯅ ꯉꯁꯥꯏ ꯍꯥꯏꯕꯗꯣ ꯅꯪ ꯇꯥꯍꯧꯔꯕꯣ
ꯆꯥꯍꯧꯗꯦ ꯀꯔꯤ ꯍꯥꯏꯕ꯭ꯔꯥ
ꯑꯣ ꯑꯩꯈꯣꯏ ꯕꯕꯣꯛ ꯑꯩꯈꯣꯏꯗ ꯑꯗꯨꯝ ꯑꯅꯥ ꯑꯌꯦꯛ ꯌꯥꯎꯗꯦꯀꯣ
ꯍꯣꯏ ꯌꯥꯎꯗꯦ ꯑꯗꯨꯝ ꯀꯜꯂꯤꯗ ꯆꯠꯊꯣꯛ ꯆꯠꯁꯤꯟꯗꯤꯀꯣ
ꯑ
ꯁꯁꯁꯤꯗꯤ ꯑꯗꯨꯝ ꯀꯂꯤꯗ ꯑꯗꯣ ꯎꯝ ꯌꯨꯝꯗꯗꯤ ꯑꯗꯨꯝ ꯆꯠꯊꯣꯛ ꯆꯠꯁꯤꯟ ꯇꯧꯋꯦꯕ ꯑꯗꯨꯒ ꯀꯣꯏꯕꯗꯤ ꯀꯣꯏꯊꯣꯛꯄꯗꯤ ꯉꯝꯗ꯭ꯔꯦꯕ ꯃꯥꯗꯣ ꯎꯝ ꯆꯠꯇ꯭ꯔꯤ
ꯑꯩꯈꯣꯏ ꯕꯕꯣꯛ ꯕꯨꯄꯨꯈꯣꯏꯅ ꯀꯜꯂꯤꯗꯣ
ꯎꯝ
ꯈꯪꯉꯦꯕ
ꯎꯝ
ꯍꯥꯏꯕꯤ ꯍꯥꯏꯕꯤꯌꯨꯔꯥ
ꯎꯝ ꯍꯥꯏꯕꯤꯌꯨ
ꯅꯪ ꯅꯪꯅ ꯁꯦꯕꯥ ꯐꯖꯅ ꯇꯧꯋꯤꯅꯦꯕ
ꯌꯦ ꯑꯦ ꯈꯪꯗꯦ
ꯀꯩ ꯕꯨꯕꯣꯛ ꯀ ꯄꯨꯄꯨꯒꯤꯁꯤ ꯁꯦꯕꯥ ꯇꯧꯕꯁꯤꯗꯤ ꯀꯩꯅꯣ ꯑꯁ ꯀꯩꯅ‌ꯣ ꯌꯥꯝ ꯐꯪꯕꯅꯦ ꯎꯝ ꯀꯩꯔꯤ ꯍꯥꯏꯕ ꯑꯥ ꯕꯣꯔ ꯌꯥꯝ ꯐꯪꯕꯅꯤ ꯍꯣꯏ ꯑꯅ ꯍꯦꯛ ꯀꯥꯎꯕꯒꯣ ꯑꯁ ꯑꯩꯅ
ꯅꯣꯏ ꯕꯨꯕꯣꯛꯈꯣꯏ ꯄꯨꯄꯨꯈꯣꯏꯁꯨ ꯂꯩꯔꯤꯕ ꯅꯠꯇ꯭ꯔꯣ
ꯍꯣꯏ ꯂꯩ ꯑꯩꯈꯣꯏ ꯄꯨꯄꯨꯗꯤ ꯑꯩꯈꯣꯏ ꯄꯨꯄꯨꯗꯤ ꯂꯩꯇ꯭ꯔ‌ꯦ ꯑꯩꯈꯣꯏ ꯕꯨꯕ‌ꯣꯛꯗꯤ ꯂꯩꯌꯦ
ꯑꯣ ꯆꯍꯤ ꯀꯌꯥ ꯀꯌꯥ ꯁꯨꯔꯒꯦ
ꯎꯝ ꯆꯍꯤ ꯑꯝ ꯑ ꯑ ꯀꯩ ꯁꯚꯦꯟ ꯇꯤꯒꯨꯝꯕ ꯑꯣꯏꯔꯝꯅꯤ
ꯑꯣ ꯑꯣ ꯐꯩ ꯐꯩꯌꯦ
ꯎꯝ
ꯏꯕꯣꯛꯇꯤ ꯏꯕꯣꯛꯇꯤ ꯅꯥꯏꯟꯇꯤꯒꯨꯝꯕ ꯑꯗꯨꯝ ꯁꯨꯔꯦ
ꯑꯣ ꯑꯗꯨꯗꯤ ꯑꯗꯨꯗꯤ ꯌꯥꯝ ꯑꯍꯟ ꯑꯣꯏꯌꯦꯀꯣ ꯇꯥꯕ꯭ꯔꯣ ꯇꯥꯕꯔ‌ꯣ ꯇꯥꯕ꯭ꯔꯣ ꯇꯥꯕꯔ‌ꯣ ꯂꯥꯛꯑꯣ ꯍꯜꯂꯣ ꯕꯔ‌ꯣ ꯇꯥꯕ꯭ꯔꯣ ꯍꯂ‌ꯣ ꯇꯥꯕꯔ‌ꯣ
ꯂ‌ꯣ
ꯇꯥꯕ꯭ꯔꯣ ꯀꯩꯅ‌ꯣ ꯀꯩ ꯀꯩꯅ‌ꯣꯀꯣ ꯑꯗꯨꯝ ꯍꯦꯛ ꯍꯦꯛ ꯇꯥꯗ꯭ꯔꯤꯁꯦ ꯑꯩꯒꯤꯗꯤ ꯅꯦꯠꯋꯥꯛ ꯌꯥꯝ ꯐꯩꯌꯦꯕꯀꯣ ꯅꯪꯒꯤ ꯑꯣꯏꯗꯣꯏꯔꯥ ꯅꯠꯇ꯭ꯔꯒ ꯃꯣꯏꯒꯤ ꯀꯩꯅꯣꯝꯒꯤ ꯑꯣꯏꯗꯣꯏꯔꯥ ꯏꯁ ꯈꯪꯗꯔ‌ꯦ ꯇꯥꯕꯔ‌ꯣ ꯇꯥꯕꯔ‌ꯣ ꯇꯥꯕ
ꯎ ꯕꯔ‌ꯣ
ꯑ ꯑꯣ
ꯑ
ꯇꯨꯃꯤꯟ ꯂꯩꯈꯔ‌ꯦ ꯅꯨꯡꯉꯥꯏ ꯗꯕꯩ ꯇꯥꯗꯔꯕꯩꯔ ꯈꯪꯗꯦ ꯑꯩꯅ
ꯑꯣ ꯑꯩꯅ ꯅꯪ ꯅꯪꯅ ꯀꯧꯕꯗꯨꯣ ꯑꯩ ꯑꯝꯇ ꯇꯥꯗꯦꯕꯀꯣ ꯑꯗꯣ ꯑꯩꯅ ꯀꯧꯕꯗꯤ ꯇꯥꯕ꯭ꯔꯥ
ꯇꯥꯗꯤꯦ ꯗꯦꯔꯥꯅꯤ ꯍ ꯍꯦ ꯈꯪꯗꯦ ꯋꯥꯔꯤ ꯁꯥꯟꯅꯕ ꯐꯪꯗꯦ ꯐꯖꯅ
ꯑꯗꯨꯝ ꯃꯊꯪꯗꯁꯨ ꯑꯃꯨꯛ ꯇꯧꯔ ꯂꯣꯏꯔꯦ ꯀꯩꯅꯣ
ꯍꯣꯏ ꯑꯗꯨꯕꯨꯗꯤ ꯇꯨꯝꯕ
ꯑꯗꯨ ꯅꯪꯗꯤ ꯕꯣꯒꯨꯝꯕ ꯌꯦꯡꯕ꯭ꯔꯣ
ꯑꯗꯨꯝ ꯕꯣꯜꯒꯨꯝꯕ ꯌꯦꯡꯕ꯭ꯔꯣ ꯅꯪꯗꯤꯕꯣꯜ ꯇꯥꯦ
ꯌꯦꯡꯗꯦ ꯣꯗꯤ ꯊꯦꯡꯗꯤ ꯅ ꯂꯥꯛꯒꯅꯤꯅ ꯑꯗꯨꯗꯤ ꯌꯦ
ꯌꯥꯝ ꯊꯦꯡꯅ ꯊꯦꯡꯅ ꯂꯥꯛꯄꯒꯤꯀꯣ ꯌꯦꯡꯕꯗꯣ ꯐꯔꯛ ꯌꯥꯝ ꯇꯥꯏꯀꯣ
ꯎꯝ ꯃꯤ ꯈꯔꯗꯤ ꯇꯨꯝꯗꯕꯤꯗ ꯉꯥꯏꯔꯒ ꯂꯩꯕꯁꯨ ꯌꯥꯎꯕꯅꯤ
ꯕꯤꯗ ꯉꯥꯏꯔ ꯂꯩꯕꯅꯦ ꯍꯥꯏꯗꯤ ꯑꯩꯒꯤ ꯑꯩꯒꯤ ꯑꯩꯅ ꯑꯄꯥꯝꯕ ꯇꯤꯝꯗꯨ ꯁꯥꯟꯅꯕ ꯑꯣꯏꯔꯗꯤꯀꯣ ꯑꯩꯗꯤ ꯇꯨꯝꯗꯕꯤꯗ ꯑꯗꯨꯅꯨꯡ ꯉꯥꯏꯕꯅꯦꯕ ꯑꯗ ꯍꯣꯔꯦꯟꯗꯤ ꯐꯖꯔꯅꯤ ꯌꯦꯡꯉꯣ ꯅꯪ